ꯑ ꯀꯃꯥꯏ ꯀꯃꯥꯏ ꯇꯧꯕꯤꯔꯤꯒꯦ
ꯑꯥ ꯑꯥ ꯆꯥꯗ꯭ꯔꯤ ꯅꯨꯡꯉꯥꯏꯔꯤ
ꯎꯝ
ꯁꯣꯝꯗꯤ ꯀꯃꯥꯏꯅ ꯇꯧ ꯇꯧꯔꯤ
ꯌꯥꯝ ꯅꯨꯡꯉꯥꯏꯖꯔꯤꯌꯦ ꯍꯧꯖꯤꯛꯁꯤꯕꯨ ꯀꯩꯀꯩ ꯂꯝ ꯀꯣꯏꯕ ꯐꯖꯒꯦ
ꯐꯖꯕꯁꯦ ꯍꯥꯏꯗꯤ ꯑꯩꯈꯣꯏꯅ ꯂꯩꯔꯤꯕ ꯃꯐꯝꯁꯦ ꯆꯤꯡꯅ ꯀꯣꯏꯁꯜꯂꯒ ꯂꯩꯕꯅꯦ ꯐꯖꯕ ꯍꯥꯏꯗꯤ ꯑꯦꯅꯤ ꯃꯐꯝꯗ ꯆꯠꯂꯨꯕꯗꯀꯣ
ꯑꯥ
ꯑꯩꯈꯣꯏꯅ ꯂꯩꯔꯤꯕ ꯃꯐꯝꯁꯤꯗꯤ ꯅꯨꯡꯉꯥꯏꯕꯩ ꯅꯨꯡꯉꯥꯏꯕ ꯉꯥꯛꯇꯅꯦ ꯍꯥꯏꯇꯥꯔꯦꯀꯣ ꯑꯁꯥꯕ ꯖꯒꯥꯗ ꯂꯩꯅꯤꯡꯉꯦ ꯐꯪꯉꯦ ꯑꯥꯏꯪꯕꯗ ꯗꯥ ꯂꯩꯅꯤꯡꯉꯦ ꯐꯪꯉꯦ ꯀꯣ ꯍꯥꯏꯗꯤ ꯆꯥꯡ ꯑꯝꯗꯥ ꯍꯥꯏꯇꯥꯔꯦꯅꯦ ꯑꯁꯥꯕ ꯑꯏꯪꯕ ꯑꯅꯤꯃꯛ ꯌꯥꯟꯅꯥꯕꯗ ꯂꯩꯅꯤꯡꯉꯦ ꯐꯪꯉꯦ ꯁꯤ ꯃꯐꯝꯁꯤꯗꯤ ꯍꯥꯏꯗꯤ ꯅꯨꯡꯉꯥꯏꯕ ꯃꯐꯝꯅꯦ ꯍꯥꯏꯕ ꯑꯗꯨꯝ ꯌꯥꯔꯦ ꯑꯗꯨꯅ ꯐꯖꯕꯩꯗꯤ ꯐꯖꯕ ꯅꯥꯛꯇꯅꯦ
ꯐꯧꯁꯦ ꯃꯣꯏꯔꯥꯡ ꯌꯥꯝ ꯐꯖꯔꯤꯅ ꯇꯥꯏꯌꯦꯕ
ꯎꯝ ꯎꯝ ꯃꯣꯏꯔꯥꯡꯁꯨ ꯐꯖꯩ ꯃꯣꯏꯔꯥꯡꯁꯦ ꯑꯗꯨꯝ ꯐꯖꯔꯤꯁꯦ ꯃꯣꯏꯔꯥꯡ ꯈꯛꯇꯪꯒꯤ ꯕꯤꯗꯤꯑꯣꯁꯦ ꯊꯥꯒꯠ ꯑꯣ ꯅꯣꯏꯅ ꯎꯕꯒꯤ ꯃꯣꯏꯔꯥꯡꯈꯛꯇꯪ ꯐꯖꯕ ꯑꯣꯏꯅ ꯎꯕꯅꯤ ꯑꯇꯣꯞꯄ ꯖꯒꯥꯁꯨ ꯐꯖ ꯐꯖꯕ ꯌꯥꯝ ꯂꯩꯈ꯭ꯔꯦ
ꯎꯝ ꯀꯔꯝ ꯀꯔꯝꯕ ꯖꯒꯥꯗ ꯂꯩꯕꯤꯒꯦ ꯐꯖꯕꯁꯦ
ꯐꯖꯕꯗꯤ ꯑꯗꯨꯝ ꯂꯩꯗ ꯂꯝ ꯈꯨꯗꯤꯡꯃꯛꯇ ꯍꯥꯏꯕꯒꯤ ꯂꯣꯏꯕ ꯅꯥꯏꯔꯣꯏ ꯑꯗꯨꯅꯤꯗ
ꯑꯥ ꯍꯧꯖꯤꯛ ꯃꯣꯏꯔꯥꯡꯁꯦ ꯍꯥꯏꯗꯤ ꯑꯍꯤꯡ ꯌꯦꯦꯛꯄꯤ ꯈꯣꯠꯄꯤꯒ ꯇꯧꯔꯒ ꯃꯥꯏ ꯃꯤꯨ ꯌꯥꯝ ꯐꯖꯩ ꯍꯥꯏꯕꯅꯤꯗꯣꯖꯤꯗꯤ
ꯎꯝ ꯍꯧꯖꯤꯛ ꯈꯔ ꯇ꯭ꯔꯦꯟꯅꯤꯡꯡ ꯑꯣꯏꯕꯒꯤ ꯋꯥꯅꯤꯗ ꯆꯍꯤ ꯑꯃꯅꯤ ꯃꯃꯥꯡꯒꯤꯗꯤ ꯑꯗꯨꯝ ꯇꯧꯔꯛꯄꯣꯅꯦꯕ ꯑꯗꯨꯗꯤ
ꯑꯥ ꯍꯧꯖꯤꯛ ꯀꯟꯅ ꯇ꯭ꯔꯦꯟꯗꯤꯡ ꯑꯣꯏꯔꯤꯕꯀꯣ ꯃꯥꯁꯦ ꯑꯥꯏꯖꯤꯗꯒ ꯀꯩꯅꯣ ꯇꯧꯋꯦꯕ ꯕꯥꯏꯔꯦꯜꯗ ꯆꯠꯂꯦꯕ ꯃꯥꯁꯦ ꯌꯥꯝ ꯐꯖꯩ ꯑꯩꯈꯣꯏꯁꯦ ꯀꯣꯏꯕꯁꯩ ꯆꯠꯅꯤꯡꯕꯅꯤ ꯃꯣꯏꯔꯥꯡꯒꯨꯝꯕꯁꯦ ꯅꯠꯇ꯭ꯔꯣ ꯑꯗꯩ ꯀꯪꯂꯥꯁꯤꯁꯨ ꯐꯖꯔꯦꯅꯦ ꯀꯪꯂꯥꯗ ꯌꯥꯝ ꯗꯨꯅꯦ ꯍꯥꯏꯌꯦꯕ ꯁꯦꯝꯒꯠꯂꯦ ꯍꯥꯏꯌꯦ ꯎꯝ ꯑꯗꯒꯤ ꯎꯝ ꯏꯅꯛ ꯅꯛꯅꯥ ꯈꯣꯡꯖꯣꯝꯁꯨꯀꯣ
ꯎꯝ ꯈꯣꯡꯖꯣꯝꯁꯦ ꯑꯗꯨꯝ ꯌꯥꯏ ꯍꯧꯖꯤꯛꯁꯦ ꯈꯣꯡꯖꯣꯝꯁꯦ ꯃꯤ ꯋꯥꯠ ꯇꯦ ꯑꯗꯨꯝ ꯐꯖꯅ ꯌꯦꯡꯉꯦ ꯎꯝ
ꯍꯥꯏꯗꯤ ꯑꯗꯨꯗꯒꯤ ꯎꯝ ꯈꯨꯠꯁꯦꯝꯒꯤ ꯑꯣꯏꯕꯁꯨ ꯃꯌꯥꯝ ꯑꯃ ꯁꯦꯝꯖꯤꯜꯂꯥ ꯈ ꯍꯥꯟꯅ ꯂꯩꯔꯝꯃꯤꯁꯤꯗꯒꯤꯀꯣ ꯃꯐꯝꯁꯦ ꯐꯖꯅ ꯁꯦꯝꯒꯠꯂꯒ ꯐꯖꯔꯛꯑꯦꯕ ꯍꯧꯖꯤꯛꯇꯤ ꯂꯣꯏꯅꯃꯛ
ꯐꯖꯔꯦ ꯐꯖꯔꯦ ꯎꯝ ꯍꯧꯖꯤꯛꯁꯦ ꯍꯥꯏꯗꯤ ꯂꯥꯟꯁꯤꯅ ꯆꯤꯡꯈꯣꯡ ꯆꯤꯡꯌꯥ ꯆꯠꯄ ꯌꯥꯗ꯭ꯔꯒꯁꯨꯀꯣ
ꯑꯥ
ꯆꯤꯡꯗ ꯃꯥꯟꯗ ꯈꯔ ꯐꯖꯕ ꯍꯥꯏꯔꯒ ꯆꯥꯛ ꯀꯈꯩ ꯈꯔ ꯁꯨꯝ ꯆꯥꯅꯕ ꯌꯥꯕ ꯍꯥꯏꯔꯒꯗꯤꯀꯣ ꯆꯤꯡ ꯃꯥꯟꯁꯦ ꯑꯇꯩ ꯑꯇꯩꯗꯤ ꯀꯥꯕ ꯅꯨꯡꯉꯥꯏꯇ꯭ꯔꯒꯁꯨ ꯏꯅꯪ ꯅꯪꯅ ꯁꯤ ꯂꯥꯡꯉ ꯊꯦꯟꯈꯤꯁꯦ
ꯑꯥ
ꯂꯥꯡꯒ ꯊꯦꯡꯁꯦ ꯑꯗꯨꯝ ꯃꯥꯁꯦ ꯆꯥꯛ ꯆꯥꯅꯕ ꯈꯣꯠꯄ ꯑꯗꯨꯝ ꯅꯨꯡꯉꯥꯏꯕ ꯃꯐꯝꯅꯦ ꯃꯥꯏꯁꯦ
ꯑꯁ ꯃꯥ ꯌꯥꯝ ꯐꯖꯩ ꯃꯥꯒꯤ ꯚꯥꯏꯔꯦꯟꯗꯨꯗꯤ ꯆꯠꯂꯤꯗꯣ ꯃꯥꯏꯆꯤꯡꯒꯤꯗꯣ ꯍꯥꯏꯗꯤ ꯃꯤꯅ ꯀꯥꯔꯒ ꯑꯥ ꯑꯩꯈꯣꯏꯁꯨ ꯅꯍꯥꯟ ꯑꯩꯈꯣꯏ ꯁꯤꯒꯤꯁꯦ ꯀꯥꯔ ꯀꯥꯔꯨꯏꯅꯦ ꯑꯩꯈꯣꯏ ꯁꯤꯗ ꯑꯃ ꯍꯥꯏꯗꯤ ꯑꯩꯈꯣꯏ ꯋꯥꯡꯈꯦꯝꯒꯤ ꯆꯤꯡꯁꯦ
ꯋꯥꯡꯈꯦꯡꯕꯤꯁꯦ ꯋꯥꯡꯈꯦꯝꯕꯤꯁꯨ ꯑꯗꯨꯝ ꯐꯗꯤ ꯐꯖꯕꯅꯦ ꯑꯗꯨ ꯂꯥꯛꯅ ꯊꯦꯡꯉꯅꯗꯤ ꯈꯤꯇꯪꯗꯤ ꯍꯦꯜꯂꯦ
ꯍꯣꯏ ꯍꯣꯏ ꯂꯥꯡꯅ ꯊꯦꯡꯉꯤꯅꯦ ꯂꯥꯡꯅ ꯊꯦꯡꯉꯤꯅꯦꯕ ꯍꯧꯖꯤꯛ ꯍꯧꯖꯤꯛ ꯏꯟꯁꯇꯥꯗꯒ ꯚꯥꯏꯔꯦꯜ ꯆꯠꯂꯤꯁꯦ ꯍꯥꯏꯗꯤ ꯀꯥꯕꯒꯤ ꯈꯣꯠꯄꯒꯤ ꯍꯥꯏꯗꯤ ꯁꯨꯝꯕ ꯚꯥꯏꯔꯦꯟ ꯆꯠꯂꯤꯁꯦ ꯑꯥꯏ ꯗ ꯈꯔ ꯐꯣꯂꯣꯔ ꯌꯥꯝꯕ ꯃꯤ ꯑꯗꯨꯗꯒꯤ ꯀꯦꯃꯦꯔꯥꯒ ꯇꯧꯔꯅꯤ ꯅꯝꯕꯁꯦ ꯑꯥꯏꯐꯣꯟꯗꯒꯨꯝꯕ ꯁꯨꯝꯕ ꯅꯝꯃꯛꯄꯁꯤꯅꯦꯕ ꯌꯥꯝꯌꯥꯝ ꯚꯥꯏꯁꯤ ꯆꯠꯂꯤꯁꯦ ꯚ꯭ꯌꯨꯁꯦ ꯑꯗꯒꯤ ꯃꯣꯏꯗꯤ ꯚꯤꯗꯤꯑꯣ ꯅꯝꯕꯗ ꯀꯦꯃꯦꯔꯥꯗꯣ ꯁꯦꯡꯉꯅꯤꯅ ꯐꯖꯔꯦꯗꯅ
ꯎꯝ ꯐꯖꯔꯦ ꯐꯖꯔꯦ ꯐꯖꯔꯦ
ꯃꯣꯏꯗ ꯎꯕꯗ ꯏꯐꯗ ꯐꯖꯔꯦꯕ ꯍꯧꯖꯤꯛꯁꯦ
ꯎꯝ
ꯑꯗ ꯌꯦꯡꯅꯤꯡꯕꯒ ꯄꯣꯛꯍꯜꯂ ꯆꯠꯅꯤꯡꯕꯒ ꯄꯣꯛꯍꯜꯂꯦ ꯑꯗꯨꯕꯨ ꯉꯍꯥꯟ ꯑꯩ ꯆꯤꯡ ꯀꯥꯔꯨ ꯁꯥꯗꯧ ꯊꯣꯡꯉꯦꯕ
ꯑꯣ ꯑꯗꯨ ꯅꯣꯏꯅ ꯀꯥꯕꯁꯤꯡꯗꯨꯅ ꯑꯃꯨꯛ ꯈꯤꯇꯪ ꯀꯩꯅꯣꯗꯤ ꯋꯥꯠꯂꯦ ꯍꯥꯏꯗꯤ ꯂꯥꯡꯉꯊꯦꯡꯁꯤꯅꯀꯣ ꯃꯥꯒꯤ ꯌꯥꯝꯅ ꯐꯖꯕ ꯃꯉꯣꯟꯗ ꯂꯥꯞꯇꯛꯅ ꯑꯗꯨꯝ ꯌꯦꯡꯕꯗꯒꯤ ꯍꯧꯅ ꯀꯦꯃꯦꯔꯥꯗꯒꯤ ꯍꯦꯟꯅ ꯐꯖꯕ ꯃꯥꯒꯤ ꯃꯒꯨꯟ ꯀꯌꯥ ꯂꯩꯈ꯭ꯔꯦ
ꯑ
ꯍꯥꯏꯗꯤ ꯑꯩꯈꯣꯏ ꯁꯣꯝ ꯁꯥꯏꯠ ꯑꯣꯏ ꯍꯥꯏꯕꯒꯤꯗꯤ ꯅꯠꯇꯦꯀꯣ
ꯎꯝ
ꯍꯥ ꯑꯗꯣ ꯑꯩꯁꯨ ꯁꯨꯝ ꯍꯥꯏꯕꯛ ꯋꯥꯅꯤꯗ ꯑꯩꯁꯨ ꯆꯠꯇ꯭ꯔꯤꯗ ꯍꯟꯗꯛꯀꯤ
ꯑꯁ ꯃꯥꯏꯗꯤ ꯌꯥꯝ ꯐꯖꯩ ꯌꯥꯝ ꯐꯖꯩ ꯚꯤꯗꯤꯑꯣꯁꯦ ꯐꯖꯅ ꯌꯥꯝ ꯎꯔꯦ ꯑꯩ
ꯎꯝ ꯐꯥꯤꯐꯥꯖꯕꯅꯦ ꯐꯥꯇꯤꯐ ꯐꯥꯖꯕꯅꯦ
ꯑ ꯍꯧꯖꯤꯛꯁꯦ ꯊꯝꯕꯥꯜꯒ ꯀꯤꯍꯣꯒ ꯃꯇꯝꯅꯤ ꯊꯝꯕꯥꯜ ꯀꯤꯍꯣꯝ ꯍꯧꯕ ꯁꯨꯝꯕꯕꯁꯤꯗꯣ ꯚꯤꯗꯤꯑꯣ ꯅꯝꯕ ꯌꯥ
ꯀꯤꯍꯣꯝ ꯍꯧꯕ ꯍꯥꯏꯔꯒꯅ ꯈꯔ ꯅꯛꯄꯗꯀꯣ ꯁꯔꯝ ꯂꯩꯔꯦ ꯑꯗꯨꯝ ꯃꯣꯏꯁꯦ
ꯍꯧꯖꯤꯛꯁꯦ
ꯑꯥ ꯃꯥꯅꯦ ꯃꯥꯅꯦ ꯃꯣꯏꯁꯦ ꯑꯗꯨꯝ ꯆꯥꯕꯗꯁꯨ ꯀꯤꯍꯣꯝꯁꯦꯀꯣ ꯁꯔꯝꯗꯝ ꯃꯣꯏꯒꯤ ꯀꯤꯌꯣꯝ ꯇꯧꯐꯝꯁꯦ ꯃꯣꯏꯒꯤ ꯊꯥꯕꯗꯣ ꯂꯩꯍꯥꯎ ꯃꯥꯟꯅꯗꯕꯩꯅꯦ ꯈꯪꯗꯦ ꯍꯥꯔ ꯍꯥꯞꯄꯩꯅ ꯈꯪꯗꯦ ꯀꯩꯅ ꯈꯪꯗꯦꯀꯣ ꯍꯥꯎꯐꯝꯁꯦ ꯈꯔꯁꯨ ꯈꯦꯠꯅꯩꯌꯦꯕ ꯃꯣꯏꯁꯦ
ꯎ
ꯑꯗꯣ ꯁꯤꯗꯒꯤ ꯀꯤꯍꯣꯝꯁꯦ ꯍꯧꯖꯤꯛ ꯆꯥꯍꯧꯗ꯭ꯔꯒꯗꯤꯀꯣ ꯍꯧꯖꯤꯛꯁꯦ ꯀꯤꯍꯣꯝ ꯃꯇꯝ ꯑꯣꯏꯕ꯭ꯔꯥ ꯑꯣꯏꯗꯕ꯭ꯔꯗꯤ ꯈꯪꯗ꯭ꯔꯦ ꯑꯗꯣ ꯀꯤꯍꯣꯝ ꯃꯇꯝ ꯑꯣꯏꯔꯒꯗꯤ ꯍꯧꯖꯤꯛꯁꯦ ꯀꯤꯍꯣꯝꯁꯦ ꯆꯥꯍꯧꯗ꯭ꯔꯒꯗꯤ ꯀꯤꯍꯣꯝꯁꯦ ꯈꯔ ꯂꯩꯔꯒꯗꯤ ꯑꯃꯨꯛ ꯃꯣꯏꯒꯤ ꯃꯃꯤꯠ ꯌꯥꯎꯗꯕꯤꯅ ꯑꯃ ꯂꯩꯗꯥꯏꯅꯦ ꯄꯨꯝꯅꯥꯟ ꯀꯥꯟꯅ
ꯍꯩꯅꯥꯥꯡ
ꯅ ꯑꯃꯨꯛ ꯍꯩꯅꯥꯟ ꯄꯨꯝꯅꯥꯟꯒ ꯍꯥꯏꯕꯅꯦꯍ ꯑꯗꯣ ꯃꯣꯏꯁꯤꯅ ꯑꯃꯨꯛ ꯀꯤꯍꯣꯝꯁꯦ ꯈꯔ ꯃꯣꯏꯗꯤ ꯍꯥꯎꯗꯤ ꯑꯗꯨꯝ ꯍꯥꯎꯋꯀꯣ ꯑꯗꯨ ꯃꯣꯏꯁꯤꯅ ꯑꯃꯨꯛ ꯃꯅꯝ ꯔꯣꯁꯁꯦ ꯌꯥꯎꯗꯦꯕ
ꯑꯥ
ꯍꯥꯏꯗꯤ ꯃꯅꯝ ꯀꯀꯩꯁꯦ ꯈꯔ ꯋꯥꯠꯂꯦꯕ ꯃꯣꯏꯅ ꯑꯃꯨꯛ ꯏꯆꯝ ꯆꯝꯕꯩ ꯇꯥꯏꯞꯇꯀꯣ ꯍꯥꯎꯗꯤ ꯑꯗꯨꯝ ꯍꯥꯎꯋꯦ ꯅꯣꯔꯃꯦꯜ ꯀꯤꯍꯣꯝꯁꯤꯒ ꯑꯗꯨꯝ ꯃꯥꯟꯗꯤ ꯃꯥꯟꯅꯩ ꯇꯧꯕ ꯇꯧꯕ ꯃꯣꯏꯅ ꯃꯅꯝ ꯌꯥꯎꯗꯕ ꯍꯥꯏꯇꯥꯔꯦꯅꯦ
ꯎꯝ
ꯃꯣꯏꯅ ꯌꯥꯠꯄ ꯈꯣꯠꯄꯗꯤ ꯑꯃꯨꯛ ꯂꯩꯔꯔꯣꯏ ꯃꯣꯏꯅ ꯑꯃꯨꯛ ꯑꯃꯤꯠ ꯅꯨꯡꯕꯤꯠꯁꯦ ꯇꯣꯡꯈꯠꯇ꯭ꯔꯦꯕ ꯑꯗꯨꯝ ꯄꯨꯝꯅ ꯅꯥꯟꯈꯤꯕꯒꯤ ꯐꯤꯕꯝꯗꯨ ꯂꯩꯈ꯭ꯔꯦꯕ
ꯄꯨꯝꯅꯥꯟꯗꯀꯣ
ꯄꯨꯝꯅꯥꯟꯗ
ꯌꯥꯝꯅ ꯍꯥꯎꯁꯨ ꯍꯥꯎꯕ
ꯃꯥꯅꯦ ꯍꯥꯎꯁꯨ ꯍꯥꯎꯕ ꯍꯥꯏꯔꯒꯅ ꯍꯧꯖꯤꯛ ꯆ ꯍꯧꯕ ꯇꯥꯔꯦ
ꯎꯝ ꯍꯧꯖꯤꯛ ꯆꯥꯕ ꯌꯥꯏ ꯑꯩꯈꯣꯏꯁꯨ ꯅꯛꯑꯦ ꯍꯥꯏꯋꯥꯗꯤ ꯆꯥꯕꯗꯤ ꯐꯪꯗ꯭ꯔꯤꯕꯅꯤ
ꯃꯥꯅꯦ ꯃꯥꯅꯦ ꯑꯗꯨ ꯀꯤꯍꯣꯝꯁꯦ ꯊꯥꯏꯅ ꯂꯩꯔꯛꯑꯒ ꯈꯣꯠꯂꯒ ꯒꯝꯂꯥꯗ ꯀꯩꯗꯧꯕꯣ ꯃꯥꯒꯤ ꯈꯣꯡ ꯍꯥꯏꯒꯗ꯭ꯔꯥ ꯀꯩ ꯍꯥꯏꯗꯣꯏꯅꯣ ꯑꯗꯨ ꯌꯨꯡꯁꯤꯟꯕꯗ ꯈꯣꯠꯄꯗ ꯑꯗꯨꯝ ꯍꯧꯗꯤ ꯍꯧꯋꯏ ꯑꯗꯨ ꯄꯥꯜꯂꯛꯄ ꯀꯤꯌꯣꯝꯁꯦ ꯃꯍꯥꯎꯗꯤ ꯂꯩꯇꯗꯅ ꯑꯩꯈꯣꯏꯅ ꯌꯨꯝꯗ ꯊꯥꯕꯩꯈꯣꯏꯩꯅꯣ ꯀꯔꯤꯒꯤꯅꯣꯗꯤ ꯑꯩꯈꯣꯏ ꯁꯤꯜꯂꯦꯕꯀꯣ
ꯑ ꯂꯩꯍꯥꯎꯗꯣ ꯆꯅꯥꯗꯕ
ꯎꯝ ꯃꯣꯏꯁꯦ ꯀꯤꯍꯣꯝꯒꯨꯝꯕꯁꯦ ꯃꯣꯏꯁꯦ ꯆꯤꯡꯗꯅ ꯐꯕ ꯃꯥꯜꯂꯦꯀꯣ
ꯃꯥꯟꯅꯦ ꯃꯥ ꯃꯥꯒꯤ ꯃꯐꯝ ꯃꯐꯝ ꯖꯒꯥꯒꯤ ꯃꯥꯅꯦ ꯃꯥꯅꯦ ꯆꯁꯤꯡꯗꯗꯤ ꯇꯥꯔꯛꯄꯨꯖꯥ ꯊꯥꯗꯦꯗꯅ
ꯃꯥꯅꯦ ꯃꯥꯅꯦ ꯇꯝꯄꯥꯛꯇꯅ ꯇꯔꯕꯨꯖꯄꯥꯛꯇꯛꯅꯅ ꯊꯥꯕ ꯖꯒꯥ ꯑꯗꯨꯝ ꯂꯩꯀꯣ ꯑꯦꯛꯖꯥꯝꯄꯜꯂꯣ ꯅꯪ ꯉꯁꯥꯏ ꯉꯁꯥꯏꯒꯤ ꯍꯥꯏꯕꯗ ꯆꯤꯡ ꯐꯖꯩ ꯍꯥꯏꯕ ꯖꯒꯥ ꯑꯗꯨꯃꯥꯏ ꯑꯗꯨꯃꯥꯏꯅ ꯍꯥꯏꯑꯦ ꯂꯥꯡꯑꯊꯦꯟꯁꯤꯗ ꯑꯗꯨꯝ ꯀꯕꯨꯖꯁꯦ ꯄꯥꯛꯇꯛꯅꯅ ꯊꯥꯏꯗꯅ ꯑꯗꯨꯃꯥꯏꯅ ꯇꯧꯗꯅ ꯍꯥꯏꯗꯤ ꯆꯤꯡꯒꯤ ꯖꯒꯥꯁꯤꯡꯁꯦ ꯍꯥꯏꯗꯤ ꯌꯥꯏꯐꯂꯣꯝ ꯁꯥꯏꯠ ꯍꯥꯏꯔꯒꯅ ꯀꯩꯅꯣꯒꯤ ꯉꯥꯔꯤꯌꯥꯟꯂꯣꯝꯒꯤꯀꯣ
ꯎꯝ ꯎꯝ
ꯑꯗꯨꯝ ꯁꯤ ꯑꯗꯨꯝ ꯊꯥꯏꯈꯤꯌꯣꯝꯀꯣ ꯐꯖꯅ
ꯍꯥꯏꯌꯦ ꯑꯗꯨꯒꯤ ꯍꯩꯁꯦ ꯑꯗꯨꯒꯤ ꯅꯪꯅ ꯉꯁꯥꯏ ꯍꯥꯏꯈꯤꯕ ꯁꯤ ꯀꯔꯤ ꯍꯩ ꯄꯥꯟꯕ ꯑꯗꯣꯝ ꯁꯥꯏꯠꯀꯤꯗꯣ ꯑꯗꯨꯒ ꯃꯥꯟꯅꯩꯌꯦ ꯃꯣꯏ ꯑꯅꯤꯗꯤ ꯌꯥꯝ ꯍꯥꯎꯋꯦꯕ ꯁꯣꯝꯉꯩꯗ ꯊꯨꯝꯃꯒ ꯃꯅꯝꯒ ꯅꯨꯡꯁꯤꯑꯒ ꯍꯥꯎꯋꯦꯕ ꯌꯥꯝ ꯆꯥꯕꯗ
ꯍꯣꯏ ꯍꯣꯏ ꯍꯣꯏ ꯑꯗꯨꯗꯣ ꯀ꯭ꯌꯣꯝ ꯃꯇꯝ ꯑꯣꯏꯔꯛꯇ꯭ꯔꯒꯗꯤ ꯃꯣꯏꯒꯤ ꯍꯧ ꯍꯧꯖꯤꯛ ꯍꯥꯏꯔꯤꯕ ꯄꯨꯝꯅꯥꯟ ꯍꯥꯏꯕ ꯗꯣ ꯑꯥ ꯑꯗꯨꯗꯣ ꯑꯣꯏꯅ ꯐꯪꯉꯛꯑꯅꯦꯕ ꯑꯗꯨꯅ ꯀꯤꯍꯣꯝ ꯆꯥꯍꯧꯒꯦ ꯍꯥꯏꯔꯒꯗꯤ ꯍꯧꯖꯤꯛ ꯃꯇꯝ ꯆꯥꯔꯤꯉꯩ
ꯎꯝ
ꯑꯣ ꯃꯇꯝ ꯂꯩꯔꯤꯉꯩꯖꯤꯗ ꯆꯥꯍꯧꯕ ꯍꯥꯏꯗꯤ ꯄꯣꯠ ꯈꯨꯗꯤꯡꯃꯛ ꯃꯥꯒꯤ ꯃꯇꯝꯗꯤ ꯂꯩꯗꯅ
ꯂꯩ ꯂꯩ ꯂꯩ ꯍꯥꯎꯗꯤ ꯍꯥꯎꯋꯦ ꯑꯗꯨ ꯍꯣꯡꯗꯤ ꯍꯣꯡꯉꯤꯅꯦ ꯀꯨꯟ ꯄꯤꯅꯦ ꯌꯥꯡꯈꯩꯒꯤ ꯀꯨꯟ ꯑ ꯀꯨꯟꯅꯦꯗꯨꯅꯤ ꯌꯥꯡꯈꯩꯒꯤ ꯑꯍꯨꯝ ꯇꯧꯋꯦ ꯑꯍꯨꯝ ꯃꯔꯤ
ꯑꯝ
ꯀꯤꯍꯣꯝꯁꯦ ꯆꯍꯤ ꯈꯨꯗꯤꯡꯒꯤ ꯑꯗꯨꯝ ꯊꯥꯕ ꯅꯠꯇꯦ ꯑꯃꯨꯛꯂꯛ ꯊꯥꯈꯤꯕꯁꯤꯅ ꯑꯗꯨꯝꯅꯦꯕ ꯃꯣꯏ ꯄꯥꯜꯂꯤꯁꯦ
ꯃꯥꯅꯦ ꯃꯥꯅꯦ ꯑꯗꯨ ꯈꯪꯗꯦ ꯑꯃꯨꯛ ꯊꯥꯈꯤꯕꯁꯤꯅ ꯄꯥꯜꯂꯤꯕꯅꯦ ꯈꯪꯗꯦ ꯃꯣꯏꯅꯗꯤ ꯇꯦꯝꯊꯣꯛꯑꯦꯗꯤ ꯍꯥꯏꯗ ꯑꯃꯨꯛ ꯃꯔꯨ ꯍꯨꯜꯂꯦꯗꯤ ꯍꯥꯏ
ꯆꯦꯝꯊꯣꯛꯇꯦ ꯇꯦꯝꯊꯣꯛꯇꯦ ꯑꯃꯨꯛꯄꯨꯗꯤ ꯆꯍꯤ ꯌꯥꯝꯖꯜꯂꯛꯑꯕꯨꯗꯤ ꯇꯦꯝꯊꯣꯛꯑꯝꯒꯅꯦꯕ
ꯎꯝ
ꯍꯥꯏꯗꯤ ꯈꯪꯗꯦ ꯑꯗꯨꯕꯨ ꯃꯣꯏꯅ ꯊꯥꯔꯨꯕꯅꯤꯅ ꯑꯩꯈꯣꯏ ꯎꯕꯁꯨ ꯅꯠꯇꯕꯅꯤꯅꯀꯣ
ꯃꯥꯅꯦ ꯃꯥꯅꯦ ꯑꯩꯈꯣꯏꯗꯤ ꯆꯥꯕ ꯈꯛꯇꯅꯦ
ꯑꯩꯈꯣꯏ ꯆꯥꯕ ꯈꯛꯇꯅꯦꯕ ꯃꯣꯏꯅ ꯊꯥꯖꯕꯅꯦꯕ ꯑꯗꯨꯅ ꯑꯩꯈꯣꯏꯅ ꯀꯃꯥꯏ ꯊꯥꯏꯅꯣꯗꯣ ꯈꯪꯗꯦꯕ ꯑꯗꯣ ꯑꯁ ꯍꯥꯎꯗꯤ ꯍꯥꯎꯋꯦ ꯀꯤꯍꯣꯝꯒꯨꯝꯕ ꯆꯥꯕꯖꯦ ꯍꯥꯏꯗꯤ ꯑꯗꯣ ꯊꯣꯏꯗꯤꯡꯒꯨꯝꯕ ꯃꯣꯔꯣꯛ ꯑꯁꯨꯕꯒꯨꯝꯕ
ꯑꯥ ꯍꯣ ꯍꯣ ꯍꯣꯏ ꯑꯗꯨꯒꯤ ꯄꯣꯠꯁꯤꯡꯗꯣ ꯑꯗꯨꯝ ꯃꯣꯏꯒꯤ ꯍꯧꯖꯤꯛꯇꯤ ꯀꯤꯍꯣꯝ ꯆꯥꯕꯝꯖꯤꯡꯖꯤꯗ ꯑꯌꯥꯝꯕ ꯂꯣꯏ ꯐꯪꯉꯦ ꯍꯧꯖꯤꯛꯇꯤꯅꯦ ꯍꯣ ꯑꯗꯨꯃꯥꯏꯅ ꯊꯣꯏꯗꯤꯡꯒ ꯇꯧꯔꯒ ꯃꯣꯔꯣꯛ ꯑꯁꯨꯕꯒ ꯇꯧꯕꯤꯗꯣ
ꯑꯥ
ꯀꯤꯍꯣꯝ ꯆꯥ ꯆꯥꯕꯝ ꯑꯌꯥꯝꯕꯗ ꯑꯗꯨꯗꯣ ꯂꯣꯏꯅ ꯇꯧꯔꯅꯦꯕ ꯍꯥꯏꯗꯤ ꯃꯇꯝꯅꯤꯅ ꯍꯥꯏꯗꯤ ꯑ ꯑꯁꯣꯝꯒꯤ ꯀꯩꯅꯣꯒꯤ ꯍꯥꯏꯗꯥꯏ ꯉꯥꯔꯤꯌꯥꯟꯂꯣꯝꯒꯤꯖꯦ ꯁꯤꯗꯤ ꯈꯪꯗ꯭ꯔꯦ ꯑꯩꯈꯣꯏ ꯅꯣꯡꯇ ꯆꯥꯔꯨꯗꯦ
ꯁꯣꯝꯒꯤꯗꯤ ꯊꯝꯗꯦꯗꯣ
ꯑꯗꯣ ꯑꯩꯈꯣꯏ ꯁꯣꯝꯒꯤꯗꯤ ꯑꯃꯨꯛ ꯊꯝꯃꯦꯕ ꯑꯗꯨꯅ ꯅꯣꯡꯐꯥꯗꯣꯛ ꯁꯣꯝꯗ ꯀꯣꯏꯔꯛꯄ ꯌꯥꯏ ꯆꯥꯕ ꯌꯥꯏ
ꯎꯝ ꯎꯝ ꯑꯗꯨ ꯆꯤꯡꯗ ꯑꯗꯨꯝ ꯆꯥꯕꯗꯣ ꯑꯗꯨꯅ ꯍꯦꯟꯅ ꯍꯥꯎꯔꯝꯒꯗꯕ ꯃꯥꯜꯂꯦ
ꯑ ꯍꯣꯝ ꯑꯧ ꯃ ꯀꯤꯍꯣꯝ ꯃꯈꯣꯡꯗꯒ ꯆꯥꯕꯗꯣ
ꯑꯥ ꯍꯥꯏꯗꯤ ꯚ꯭ꯌꯨ ꯌꯦꯡꯉ ꯈꯣꯠꯂꯒꯀꯣ ꯃ
ꯃꯥꯅꯦ ꯃꯥꯅꯦ ꯃꯥꯅꯦ ꯍꯣ ꯑꯗꯨꯗꯣ ꯑꯗꯨꯒꯤ ꯏꯁꯄꯣꯠ ꯃꯐꯝꯗꯣ ꯆꯞ ꯆꯥꯔꯦꯕ ꯍꯧꯖꯤꯛ ꯀꯤ ꯑꯩꯅ ꯍꯥꯏꯔꯤꯕ ꯃꯐꯝꯖꯤꯡꯖꯦꯀꯣ
ꯑ ꯑꯉꯥꯡ ꯌꯥꯝ ꯀꯣꯏꯕ ꯆꯠꯅꯩ
ꯆꯠꯂꯤ ꯆꯠꯂꯤ ꯆꯠꯂꯤ ꯄꯥꯈꯪ ꯂꯩꯁꯥꯕꯤ ꯌꯥꯝ ꯆꯠꯂꯤ
ꯆꯠꯂꯤ
ꯎꯝ
ꯍꯥꯏꯗꯤ ꯃꯣꯏꯖꯦ ꯀꯥꯡ ꯃꯇꯝꯗꯣ ꯎꯅꯕ ꯌꯥꯗꯦ ꯀꯥꯅꯒ ꯎꯅꯔꯝꯗꯣꯏꯅꯦꯕ ꯍꯧꯖꯤꯛꯁꯦ ꯀꯥꯡ ꯁꯁ ꯀꯥꯡ ꯅꯨꯃꯤꯠꯇ ꯎꯅꯕ ꯌꯥꯗꯦ ꯀꯥꯅꯒ ꯀꯣ ꯍꯥꯏꯗꯤ ꯑꯉꯥꯡꯒꯩꯖꯦ ꯗꯅꯤꯁꯦ ꯃꯣꯏꯅ ꯒꯥꯔꯤꯝꯆꯥ ꯊꯧꯔ ꯆꯠꯄꯖꯤꯗꯅꯤꯁꯦ ꯃꯣꯏ ꯁꯣꯛꯏꯖꯦ ꯃꯣꯏ ꯍꯥꯏꯗꯤ ꯆꯍꯤ ꯁꯨ ꯁꯨꯗꯕ ꯍꯩ ꯍꯩꯇꯕꯀꯣ ꯨꯎꯝ ꯁꯨꯝꯕꯖꯤꯗꯅꯦ ꯁꯣꯛꯀꯜꯂꯤꯖꯦ ꯌꯦꯡꯉ ꯊꯧꯗꯕꯖꯦ ꯑꯗ ꯈꯔ ꯍꯥꯏꯗꯤ ꯑꯆꯧꯕꯒꯨꯝꯕꯁꯦ
ꯍꯥꯏꯗꯤ ꯅꯨꯄꯥꯝꯆꯥꯅ ꯊꯧꯕꯖꯤꯅ ꯈꯔ ꯐꯩꯕ ꯅꯨꯄꯤꯃꯆꯥꯥꯅ ꯊꯧꯕꯖꯤꯅꯦꯕ ꯌꯥꯝ ꯁꯣꯛꯀꯜꯂꯤꯖꯦ
ꯃꯥꯅꯦ ꯃꯥꯅꯦ ꯅꯨꯄꯤ ꯃꯆꯥ ꯖꯦ ꯃꯣꯏꯅ ꯊꯧꯕ ꯒꯥꯔꯤꯖꯤꯗꯤ ꯑꯗꯨꯝ ꯍꯥꯏꯗꯤ ꯔꯤꯛꯁ ꯈꯔꯗꯤ ꯂꯩꯔꯦ ꯃꯣꯏꯖꯦ ꯍꯥꯏꯐꯦꯠ ꯄꯥꯈꯪ ꯃꯆꯥ ꯑꯃ ꯂꯛꯅꯕꯣꯏ ꯀꯩꯕꯣꯏ ꯋꯣꯏꯠꯇ ꯂꯥꯎꯔꯖꯨ ꯃꯣꯏꯗꯤ ꯊꯨꯛꯀꯠꯂꯦꯕ ꯃꯁꯥꯗꯣ
ꯑꯥ ꯃꯁꯥꯗ ꯈꯪꯗꯦ ꯄꯥꯈꯠꯄ ꯑꯣꯏ ꯀꯩ ꯑꯣꯏ ꯇꯧꯕꯗꯣ ꯑꯗꯨꯅ ꯖꯔ ꯊꯧꯖꯤꯟꯒꯤꯕ ꯑꯗꯨꯅꯅꯦ ꯍꯟꯗꯛ ꯊꯣꯛꯏꯗꯣ
ꯑꯦꯛꯁꯤꯗꯦꯟꯗꯒ ꯁꯤꯔꯤꯕ ꯅꯨꯄꯤ ꯃꯆꯥ ꯀꯥꯠꯇꯣ ꯃꯣꯏ ꯑꯍꯨꯝꯗꯣ ꯂꯥꯎꯅ ꯂꯥꯎꯅꯅꯦꯕ ꯑꯗꯨꯝ ꯊꯧꯗꯈꯔꯤꯗꯣ ꯅꯠꯇ꯭ꯔꯣ ꯑꯗꯨꯁꯨ ꯆꯤꯡ ꯌꯦꯡꯕꯗꯨꯗꯅꯦꯕ ꯃꯣꯏ ꯆꯤꯡꯗꯤ ꯊ
ꯃꯥꯅꯦ ꯃꯥꯅꯦ ꯃꯣꯏꯁꯨ ꯈꯔ ꯏꯔꯥꯡ ꯇꯧꯕ ꯑꯗꯨꯅꯤꯗ ꯑꯗꯨꯝ ꯉꯝꯕ ꯖꯒꯥꯗꯨꯗꯕꯨ ꯃꯣꯏ ꯈꯠꯂꯤꯅꯤꯅ ꯃꯣꯏ ꯑꯍꯨꯝ ꯃꯔꯤ ꯅꯝꯁꯤꯜꯂꯒ ꯇꯤꯀꯠꯇꯅ ꯒꯥꯔꯤꯗ ꯊꯧꯖꯔꯦ ꯑꯗꯨꯗꯤ ꯁꯤꯕꯨ ꯁꯤꯗꯦ ꯍꯥꯏꯔꯨꯕꯨꯗꯤ ꯌꯥꯗꯧ ꯅꯠꯇꯦ ꯑꯗꯣ ꯃꯣꯏꯖꯨ ꯈꯠꯇꯤ ꯌꯥꯝꯅ ꯈꯠꯂꯦ
ꯍꯣꯏ ꯑꯗꯨꯗ ꯒꯥꯔꯤ ꯄꯤꯔꯛꯏꯕꯗꯨꯅꯤꯅꯦ
ꯑꯗꯨ ꯒꯥꯔꯤ ꯄꯤꯔꯛꯏꯕ ꯍꯥꯏꯖꯦ ꯑꯗꯨꯝ ꯃꯣꯏ ꯅꯨꯄꯥꯖꯤꯡꯗꯨꯒ ꯂꯥꯛꯃꯤꯟꯅꯩ ꯅꯨꯄꯥꯖꯤꯡꯗꯨꯅ ꯊꯧꯔꯛꯑꯝꯕ ꯌꯥꯏꯀꯣ ꯑꯗꯨꯕꯨꯗꯤ ꯑꯩꯈꯣꯏꯖꯦ ꯑꯦꯛꯖꯦꯛ ꯈꯪꯗ꯭ꯔꯦ ꯑꯗꯣ ꯊꯧꯔꯛꯑꯝꯗꯧꯗꯤ ꯃꯥꯟꯗꯦ ꯃꯣꯏ ꯃꯌꯨꯝꯗꯩꯩ ꯒꯥꯔꯤ ꯄꯤꯔ ꯊꯥꯗꯣꯔꯛꯄꯗꯤ ꯃꯥꯜꯂꯦꯕ
ꯃꯥꯅꯦ ꯃꯥꯅꯦ ꯃꯌꯨꯝꯗ ꯄꯌꯥ ꯊꯥꯗ꯭ꯔꯣ
ꯑꯗꯨꯗꯣ ꯑꯉꯥꯡ ꯅꯨꯕꯤꯁꯤꯡꯁꯦ ꯆꯦꯛꯁꯤꯟꯒꯗꯧꯕꯖ ꯀꯣ ꯁꯨꯃꯥꯏꯅ ꯏꯟꯈꯠꯂꯛꯄ ꯇꯥꯏꯃꯤꯡꯁꯤꯡꯁꯦ ꯁꯤꯅꯦꯕ ꯃꯣꯏꯒꯤꯁꯦ ꯈꯔ ꯆꯦꯛꯁꯤꯟꯒꯗꯧꯁꯦ
ꯍꯣꯏ ꯌꯥꯝ ꯑꯉꯥꯡ ꯑꯣꯏꯔꯤ ꯃꯣꯏꯗ ꯇꯨꯌꯦꯞ ꯂꯣꯏꯇ ꯉꯥꯏꯔꯤꯅꯤꯅ ꯋꯥꯈꯜ ꯃꯄꯨꯡꯗꯣ ꯐꯥꯖꯗꯕꯅꯤ ꯑꯗꯨꯅꯅꯦꯅ ꯍꯥꯏꯔꯤꯁꯦ ꯃꯃꯥ ꯃꯄꯥ ꯑꯣꯏꯕꯁꯤꯅ ꯑꯩꯗꯤ ꯂꯧꯕꯤꯒꯗꯕꯅꯦꯕ ꯑꯉꯥꯡꯗ ꯒꯥꯥꯏꯔꯤꯛ ꯄꯤꯕ
ꯃꯥꯅꯦ ꯃꯥꯅꯦ
ꯆꯍꯤ ꯁꯨꯗꯅ ꯊꯧꯕꯁꯦ
ꯆꯍꯤ ꯏꯁꯨꯗꯅ ꯊꯧꯕꯛ ꯑꯗꯨꯅꯤ ꯈꯨꯗꯣꯡ ꯊꯤꯅꯤꯡꯉꯥꯏ ꯊꯤꯅꯤꯡꯉꯥꯏ ꯉꯥꯛꯇꯅꯤ
ꯄꯤꯅꯤꯡꯉꯥꯏꯃꯛꯇꯅꯦꯕ ꯍꯟꯗꯛꯁꯨ ꯕꯖꯥꯔꯗ ꯅꯨꯄꯥ ꯃꯆꯥ ꯑꯃꯁꯨ ꯁꯤꯕ ꯃꯥꯜꯂꯦ
ꯎꯝ ꯍꯥꯏꯗꯤ ꯍꯥꯏꯗꯤ ꯃꯣꯏꯁꯨ ꯍꯧꯖꯤꯛ ꯏꯟꯈꯠꯂꯛꯄꯅꯤꯅꯀꯣ ꯁꯤꯅꯔꯤ ꯌꯦꯡꯒꯦꯅ ꯆꯠꯄꯗꯀꯣ ꯍꯥꯏꯗꯤ ꯀꯦꯃꯦꯇ꯭ꯔꯤꯝ ꯎꯏꯔꯤꯗꯣ
ꯑꯥ ꯑꯗꯨꯅꯦꯕ ꯃꯣꯏꯅ ꯇꯧꯔꯤꯁꯦ ꯍꯥꯏꯗꯤ ꯈꯟꯗꯕꯤ ꯈꯣꯠꯇꯕꯤꯗ ꯉꯥꯎ ꯂꯩ ꯉꯥꯎ ꯇꯧꯕꯁꯦ ꯑꯗꯨꯅꯦꯕ ꯁꯣꯛꯄ ꯄꯟꯕ ꯍꯥꯏꯕ ꯑꯃ ꯃꯌꯥꯝ ꯂꯥꯛꯏꯁꯦ ꯑꯉꯥꯡꯗꯒꯤ ꯑꯩꯈꯣꯏꯅ ꯒꯥꯔꯤ ꯗꯨꯗ ꯌꯦꯡꯉꯦ ꯑꯗꯨꯒ ꯊꯧꯍꯟꯒꯗꯕꯅꯤ ꯑꯗꯨꯅꯗꯤ ꯑꯩꯅ ꯍꯥꯏꯅꯤꯡꯉꯤꯁꯦ
ꯃꯥꯅꯦ ꯃꯥꯅꯦ ꯍꯣ ꯍꯣꯏ ꯑꯗꯨꯗꯤ ꯑꯩꯁꯨ ꯁꯣꯝꯗ ꯊꯕꯛ ꯈꯔ ꯇꯧꯈꯤꯒꯦ
ꯍꯣ ꯍꯣ ꯍꯣꯏ ꯊꯝꯃꯣ ꯊꯝꯃ
ꯍ ꯍꯣꯏ ꯍꯣꯏ